ꯍꯜꯂꯣ ꯑ
ꯑꯥꯎ ꯇꯥꯃꯣ
ꯍꯥꯎ
ꯑꯣ ꯇꯥꯃꯣꯕꯨ ꯍꯧꯖꯤꯛ ꯀꯩꯗꯧꯕꯕꯤꯔꯤꯒꯦ
ꯁꯨꯝ ꯐꯃꯨꯡꯗ ꯍꯤꯞꯄꯒ ꯁꯨꯝ ꯂꯩꯔꯝꯃꯅꯤꯗ
ꯑꯣ ꯑꯩꯁꯦ ꯇꯥꯃꯣꯒ ꯋꯥ ꯑꯃ ꯍꯥꯏꯗꯤ ꯈꯟꯅꯖꯅꯤꯡꯗꯅ ꯑꯩꯁꯦ ꯐꯣꯟ ꯇꯧꯖꯔꯛꯏꯅꯦ
ꯑꯣ ꯀꯩꯔꯤ ꯋꯥ ꯇꯥꯟꯅ ꯆ ꯍꯥꯏꯅꯣ
ꯑꯁ ꯇꯥꯃꯣ ꯍꯁꯦ ꯍꯧꯖꯤꯛꯁꯦ ꯇꯨꯌꯦꯜꯞ ꯊꯥꯕ ꯂꯣꯏꯔꯦꯕꯀꯣ
ꯎ
ꯑꯣ ꯑꯩꯁꯦ ꯎꯝ ꯑꯣ ꯀꯦ ꯇꯅꯣ ꯎꯝ ꯀꯣꯂꯦꯖꯁꯤꯕꯨ ꯀꯔꯝꯕꯗ ꯇꯧꯕꯅ ꯐꯗꯣꯏꯖꯥꯠꯅꯣꯗꯣ ꯈꯪꯖꯅꯤꯡꯕ
ꯐꯂꯦꯁꯦ ꯎꯝ ꯑꯩꯕꯨ ꯇꯁꯦꯡꯅ ꯍꯥꯏꯌꯣ ꯍꯥꯏꯔꯗꯤ ꯑ ꯀꯩꯅꯣꯗ ꯅꯪ ꯀꯩ ꯁꯕꯖꯦꯛꯇ ꯇꯝꯅꯤꯡꯉꯤꯅꯣ
ꯎꯝ ꯏꯌꯥꯝꯕ ꯍꯩꯁꯦ ꯃꯅꯤꯄꯨꯔ ꯁꯕꯖꯦꯛꯇ ꯄꯥꯝꯗꯤ ꯄꯥꯝꯕ ꯍꯥꯏꯗꯤ ꯑꯗꯨꯗꯨꯅ ꯍꯌꯦꯡꯋꯥꯏ ꯑꯩꯒꯤ ꯐ꯭ꯌꯨꯆꯔ ꯌꯦꯡꯉꯛꯄꯗ ꯑꯗꯨꯝ ꯑꯩꯁꯦ ꯑꯣꯖꯥꯒꯤ ꯂꯥꯏꯟꯗꯁꯨ ꯄꯥꯝꯕꯅꯤꯅ ꯃꯅꯤꯄꯨꯔ ꯁꯕꯖꯦꯛꯁꯦ ꯁꯤꯁꯤꯗ ꯑꯗꯨꯝ ꯆꯠꯈꯤꯕꯅ ꯐꯥꯗꯧ ꯃꯥꯜꯂꯦꯅ ꯈꯟꯖꯕ
ꯑꯗꯨꯗꯤ ꯅꯪ ꯃꯅꯤꯄꯨꯔ ꯁꯕꯖꯦꯛꯇ ꯇꯧꯗꯣꯏꯗꯤ ꯃꯅꯤꯄꯨꯔ ꯇꯝꯗ꯭ꯔꯗꯤ ꯌꯥꯔꯔꯣꯏꯅꯦ ꯀꯣꯂꯦꯖꯇ
ꯑꯣꯏ ꯑꯌꯥꯝꯕ ꯑꯗꯣ ꯃꯅꯤꯄꯨꯔꯗ ꯍꯣꯏ ꯀꯣꯂꯦꯖꯄꯨꯗꯤ ꯃꯌꯥꯝ ꯂꯩ ꯑꯗꯨ ꯑꯣꯏꯔꯁꯨ ꯑꯈꯟꯅꯅ ꯈꯤꯇꯪ ꯐꯕ ꯍꯥꯏꯕ ꯑꯃ ꯂꯩꯗꯅꯦꯕ
ꯎꯝ ꯑꯩꯕꯨ ꯑꯇꯣꯞꯄ ꯁꯕꯖꯦꯛ ꯑꯣꯏꯔꯗꯤꯀꯣ
ꯎꯝ
ꯑꯇꯣꯞꯄ ꯁꯕꯖꯦꯛ ꯑꯣꯏꯗꯤ ꯑ ꯃꯄꯥꯟ ꯂꯝꯗ ꯇꯝꯕꯅꯦ ꯈ꯭ꯋꯥꯏꯗꯒꯤ ꯐꯩ ꯀꯩꯒꯤꯅꯣ ꯍꯥꯏꯗꯤ ꯃꯅꯤꯄꯨꯔꯁꯦ ꯎꯝ ꯍꯥꯏꯗꯤ ꯂꯥꯏꯔꯤꯛ ꯂꯥꯏꯔꯤꯛ ꯀꯩꯀꯥꯒꯤꯗꯤ ꯌꯥꯝ ꯐꯕ ꯈꯪꯕ꯭ꯔꯥ ꯑꯗꯨꯒ ꯃꯥꯒꯤ ꯈꯔ ꯏꯟꯐ꯭ꯔꯥꯏ ꯏꯁꯇ꯭ꯔꯛꯆꯔ ꯋꯥꯠꯂꯦꯕ ꯃꯥꯁꯦ
ꯎꯝ
ꯑꯗꯨꯅ ꯑꯇꯣꯞꯄ ꯁꯕꯖꯦꯛꯀꯤ ꯑꯣꯏꯔꯗꯤ ꯃꯄꯥꯟ ꯂꯝꯗ ꯇꯝꯕ ꯈꯣꯠꯄ ꯃꯤ ꯊꯦꯡꯅꯕ ꯈꯣꯠꯄ ꯑꯗꯨꯃꯥꯏꯅ ꯊꯦꯡꯅꯕꯗꯨꯅ ꯍꯦꯟꯅ ꯀꯥꯟꯅꯅꯤ ꯂꯥꯏꯔꯤꯛꯀꯤꯗꯤ ꯃꯅꯤꯄꯨꯔꯁꯦ ꯑꯗꯨꯝ ꯐꯩꯕ ꯂꯥꯏꯔꯤꯛ ꯇꯝꯕ ꯈꯣꯠꯄꯒꯤꯗꯤ ꯑꯗꯨꯒ ꯅꯪ ꯃꯅꯤꯄꯨꯔ ꯁꯕꯖꯦꯛ ꯐꯪꯒꯦ ꯍꯥꯏꯔꯒꯗꯤ ꯑ ꯅ ꯇꯕꯤ ꯍꯧꯁꯦ ꯀꯣꯂꯦꯖꯦ ꯍꯧꯖꯤꯛ ꯑꯗꯨꯝ ꯐꯕ ꯍꯥꯏꯕ ꯀꯣꯂꯦꯖ ꯑꯣꯏꯔꯒꯗꯤ ꯀꯩꯅꯣꯅꯦꯕ ꯑꯥ ꯑ ꯀꯩꯅꯣ ꯍꯥꯏꯇꯥꯔꯦ ꯗꯤꯦꯝ ꯀꯣꯂꯦꯖ ꯊ ꯑꯗꯨꯗ ꯑꯗꯨꯝ ꯐꯕꯅꯤ ꯑꯗꯨꯒ
ꯑꯗꯨꯃꯥꯏꯅ ꯑꯦꯝ ꯌꯨꯒꯤ ꯃꯈꯥꯗ ꯂꯩꯕ ꯀꯣꯂꯦꯖ ꯈꯔꯁꯨ ꯑꯗꯨꯝ ꯂꯩꯕꯅꯦ ꯐꯥꯕ ꯑꯗꯨꯃꯥꯏꯅ ꯈꯜꯂꯒ ꯇꯧ ꯑꯗꯨꯒ ꯅꯪ ꯌꯥꯝꯅ ꯑꯩꯕꯨ ꯔꯤꯀꯃꯦꯟꯗꯦꯠ ꯇꯧ ꯍꯥꯏꯔꯒꯗꯤ ꯑꯥ ꯗꯦꯝ ꯗꯦꯝ ꯀꯣꯂꯦꯖ ꯗꯦꯝ ꯌꯨꯅꯤꯚꯔꯁꯤꯇꯤꯗꯣ ꯑꯗꯨꯗꯥ ꯑꯗꯨꯝ ꯇꯝꯃꯣ ꯃꯥꯗꯣ ꯐꯥꯕꯅꯤ ꯑꯗꯨꯝ
ꯍꯣꯏ ꯏꯌꯥꯝꯕ ꯑꯗꯨꯗꯤ ꯎꯝ ꯑꯗꯨꯗꯤ ꯑꯩꯖꯦ ꯍꯌꯦꯡ ꯍꯦꯛꯇꯥ ꯑꯥ ꯇꯝꯅꯕꯒꯤ ꯃꯥ ꯐꯣꯔꯝ ꯂꯧꯕ ꯈꯣꯠꯄ ꯇꯧꯖꯧꯔꯒꯦ ꯑꯗꯨꯗꯤ
ꯑꯥ ꯍꯧꯖꯤꯛꯁꯦ ꯐꯣꯔꯝ ꯊꯥꯕꯖꯨ ꯍꯧꯔꯕ ꯀꯩꯅꯣꯝ ꯇꯧꯅꯤ ꯍꯣꯏ ꯍꯣꯏ ꯂꯧꯁꯤꯜꯂꯨꯔꯣꯆꯣ ꯃꯣꯏ ꯁꯨꯝ ꯍꯥꯏꯗꯤ ꯃꯤꯗꯣ ꯌꯥꯝꯅ ꯇꯝꯕ ꯂꯥꯛꯄꯅꯦꯕ ꯑꯗꯨꯝ
ꯎꯝ
ꯑꯗꯨꯒꯤ ꯈꯨꯗꯣꯡ ꯆꯕꯗꯨ ꯃꯥꯟꯊꯣ ꯅꯥꯟꯊꯣꯛꯍꯜꯂꯨꯅꯨ ꯆꯥꯛ ꯏꯁꯤꯡꯗꯤ ꯆꯥꯔꯕꯣ
ꯏꯌꯥꯝꯕ ꯑꯩ ꯍꯧꯖꯤꯛ ꯆꯥꯛ ꯏꯁꯤꯡꯕꯨꯗꯤ ꯆꯥꯖꯔꯦ ꯀꯩ ꯏꯌꯥꯝꯕꯗꯤ ꯆꯥꯛ ꯆꯥꯕꯤꯔꯕꯣ
ꯑꯥ ꯆꯥꯔꯦ ꯑꯩꯈꯣꯏꯕꯨꯗꯤ
ꯑꯣ ꯀꯩꯉꯥꯡ ꯆꯥꯔꯒꯦ ꯑꯌꯥꯝꯕ
ꯑꯥ ꯉꯁꯤꯁꯦ ꯏꯔꯣꯝꯕꯒ ꯑꯥ ꯏꯔꯣꯝꯕꯒ ꯀꯩꯅꯣꯒ ꯉꯥ ꯑꯇꯥꯎꯕꯒ ꯆꯥꯔꯦ
ꯑꯣ ꯌꯥꯝ ꯍꯥꯎꯕꯅꯦ ꯏꯔꯣꯝꯕꯒ ꯉꯥꯔꯣ ꯉꯥ ꯑꯇꯥꯎꯕꯒ ꯆꯥꯕꯖꯦ
ꯎꯝ ꯍꯥꯎꯋꯦ ꯑꯗꯨꯝ
ꯑꯣ ꯑꯗꯨ ꯏꯌꯥꯝꯕ ꯑꯥ ꯍꯧꯖꯤꯛꯀꯥꯟꯖꯤꯕꯨ ꯁꯥꯕꯒꯤ ꯆꯥꯡꯖꯨ ꯑꯁꯨꯛꯀꯤ ꯃꯇꯤꯛ ꯍꯦꯟꯒꯠꯂꯦ ꯑꯗꯣ ꯏꯌꯥꯝꯕ ꯍꯣꯏꯗꯤ ꯅꯨꯡꯁꯥꯒꯤ ꯃꯩꯁꯥꯖꯦ ꯀꯃꯥꯏꯟ ꯇꯧꯔ ꯈꯥꯡꯉꯤ ꯑꯩꯈꯣꯏꯗꯤ ꯁꯥꯏꯖꯦ ꯍꯥꯏꯗꯤ ꯈꯨꯡꯒꯪ ꯆꯤꯡꯌꯥ ꯂꯝꯃꯥꯡ ꯑꯣꯏꯕꯅꯤꯅ ꯑꯗꯨꯝ ꯏꯪꯕꯨꯗꯤ ꯏꯪꯉꯤ ꯑꯗꯨ ꯑꯣꯏꯔꯖꯨ ꯏꯌꯥꯝꯕ ꯍꯣꯏꯒꯤ ꯀꯩ ꯍꯥꯏꯇꯥꯔꯦ ꯁꯍꯔ ꯃꯌꯣꯟꯗꯨꯗꯤ ꯎ ꯎ ꯋꯥ ꯍꯥꯏ ꯍꯧꯕ ꯑꯃ ꯂꯩꯇ꯭ꯔꯥꯕꯅꯤꯅ ꯁꯥꯕꯖꯤꯕꯨ ꯀꯃꯥꯏꯟ ꯈꯪꯒꯦ ꯏꯌꯥꯝꯕ
ꯑꯁ ꯁꯥꯕꯗꯤ ꯀꯩꯗ ꯍꯥꯏꯔꯣꯅꯤ ꯁꯥꯕꯗ ꯂꯣꯏꯔꯕꯅꯤ ꯑꯗꯨꯝ ꯑꯗꯨꯃꯥꯏꯅ ꯐꯦꯟ ꯈꯔ ꯊꯥꯏ ꯑꯦꯁꯤ ꯈꯔ ꯊꯥ ꯂꯩꯗꯅ ꯑꯗꯨꯝ ꯇꯧ ꯂꯩꯔꯦ ꯑꯗꯨꯒ ꯁꯣꯝꯒꯤ ꯁꯥꯔꯖꯨ ꯐꯕ ꯑꯝꯅꯅꯦ ꯀꯩꯅꯣ ꯇꯧꯗꯦꯕ ꯃꯣꯏꯖꯦ ꯃꯨꯁꯟ ꯍꯥꯏꯗꯤ ꯀꯥꯊꯦꯛꯇꯦꯕ
ꯑꯩꯈꯣꯏ ꯁꯣꯟꯒꯤꯖꯦ ꯁꯥꯖꯔꯖꯨ ꯀꯥꯊꯦꯛꯄ ꯑꯩꯈꯣꯏ ꯁꯟꯕꯔꯟ ꯇꯧꯕꯒꯨꯝꯕ ꯑꯗꯨꯃꯥꯏꯟ ꯇꯧꯗꯦꯕ ꯀꯥꯊꯦꯛꯇꯦꯕ
ꯎꯝ ꯑꯗꯣ ꯏꯌꯥꯝꯕꯖꯦ ꯍꯥꯟꯅ ꯑꯥ ꯃꯣꯏ ꯀꯩꯅꯣ ꯌꯥꯝ ꯍꯟꯗꯛ ꯒ꯭ꯔꯦꯖꯦꯁꯟ ꯂꯣꯏꯔꯤꯅꯤꯗꯅ
ꯑꯥ
ꯑꯗꯨ ꯒ꯭ꯔꯦꯖꯦꯁꯟ ꯇꯧꯔꯤ ꯃꯅꯨꯡꯗ ꯑꯥ ꯏꯌꯥꯝꯕ ꯍꯥꯏꯐꯦꯠ ꯑꯥ ꯀꯩꯅꯣꯒꯤ ꯍꯥꯏꯕ ꯇꯥꯔꯦꯅꯦ ꯁꯨꯝ ꯑꯥ ꯀꯩ ꯍꯥꯏꯗꯣꯅꯣ ꯈꯪꯗ꯭ꯔꯦꯅꯦ ꯃꯄꯥꯟꯂꯣꯝꯗꯒ ꯆꯠꯂꯨ ꯈꯣꯠꯂꯨꯕꯒ ꯌꯥꯎꯕ꯭ꯔꯣ ꯏꯌꯥꯝꯕ
ꯑꯣ ꯌꯥꯎꯋꯦ ꯌꯥꯎꯋꯦ ꯃꯄꯜ ꯂꯝꯗ
ꯑꯥ ꯆꯠꯂꯨꯕꯗꯣ ꯀꯩ ꯀꯩ ꯀꯥꯟꯅꯔꯛꯀꯦ ꯅꯠꯇ꯭ꯔꯥꯒꯅ ꯑꯥ ꯀꯔꯤ ꯑꯇꯣꯞ ꯄꯨꯟ ꯑꯍꯦꯟꯕ ꯅꯣꯂꯦꯖ ꯇꯥꯟꯕ ꯆꯠꯂꯤꯔꯥ ꯅꯠ
ꯑꯩꯁꯦ ꯎꯝ ꯄꯜꯟ ꯆꯂꯨ ꯄꯖꯥ ꯑ ꯃꯄꯂꯥꯟ ꯆꯠꯄꯁꯦ ꯑꯩꯁꯨꯦ ꯂꯝꯁꯦ ꯑꯩꯅ ꯆꯠꯂꯨꯕꯁꯦ ꯃꯄꯥꯟꯂꯥꯟ ꯑꯇꯣꯞꯄ ꯑꯥꯎꯠꯁꯥꯏꯠ ꯗ ꯏꯁꯇꯦꯠꯇ ꯆꯠꯄꯁꯦ ꯏꯟꯗꯤꯌꯥꯒꯤ ꯑꯥꯎꯠꯁꯥꯏꯠ ꯏꯁꯇꯦꯠꯇ ꯆꯠꯄꯁꯦ ꯑꯩꯅ ꯆꯠꯂꯨꯕꯁꯦ ꯀꯣꯜꯀꯇꯥ ꯑꯃ ꯆꯜꯂꯦꯀꯣ
ꯎꯝ
ꯑꯗꯒꯤ ꯃꯨꯝꯕꯥꯏ ꯑꯃ ꯆꯠꯂꯦ ꯑꯗꯨꯒ ꯄꯨꯅꯦꯁꯨ ꯌꯧꯁꯜꯂꯨꯔꯦ
ꯎꯝ
ꯑꯗꯨꯃꯥꯏꯅ ꯑꯗꯨꯒ ꯑꯇꯣꯞꯄ ꯏꯁꯇꯦꯠ ꯍꯥꯏꯔꯒꯅ ꯑꯇꯣꯞꯄ ꯏꯁꯇꯦꯠꯇ ꯍꯥꯏꯔꯒꯅ ꯑ ꯑꯩꯈꯣꯏꯒꯤ ꯅꯣꯔꯠ ꯏꯁ ꯁꯣꯟꯗ ꯍꯥꯏꯔꯒꯅ ꯅꯥꯒꯥꯂꯦꯟꯒꯨꯝꯕ ꯅꯥꯒꯥꯂꯦꯟꯁꯨ ꯆꯠꯂꯨꯔꯦ ꯀꯣꯍꯤꯃꯥ ꯅꯒꯥꯂꯦꯟꯁꯦ ꯑꯗꯨꯨꯃꯥꯏꯅ ꯆꯠꯂꯨꯔꯦ ꯑꯗꯣ ꯑꯌꯥꯝꯕꯅ ꯑꯩꯅ ꯆꯠꯄꯁꯦ ꯑꯗꯨ ꯆꯠꯂꯨꯕ ꯀꯥꯟꯗ ꯑꯩꯅ ꯃꯦꯟ ꯑꯣꯏꯅ ꯆꯠꯂꯤꯁꯦ ꯀꯩꯅꯣ ꯂꯝ ꯀꯣꯏꯕ ꯑꯣꯏꯅ ꯆꯠꯄꯅꯦꯕ ꯍꯥꯏꯗꯤ ꯃꯣꯏꯒꯤꯤ ꯆꯥꯎꯈꯠꯄ ꯁꯤꯇꯤꯗ ꯀꯃꯥꯏꯅ ꯇꯧꯋ ꯈꯣꯠꯄꯅ ꯑꯗꯨꯃꯥꯏꯅ ꯌꯦꯡꯕ ꯑꯣꯏꯅ ꯆꯠꯄꯅꯦꯕ ꯌꯥꯝ ꯐꯩ ꯑꯗꯒꯤ ꯃꯤꯅ ꯃꯣꯏꯅ ꯇꯧꯕ ꯃꯣꯏꯗꯒꯤ ꯍꯥꯏꯗꯤ ꯑꯩꯈꯣꯏꯅ ꯈꯜꯂꯨꯗꯕ ꯑꯥꯏꯗꯤꯌꯥ ꯃꯌꯥꯝ ꯃꯤ ꯇꯤꯟꯕ ꯃꯐꯝꯗꯒꯤ ꯇꯝꯖꯅꯤꯡꯉꯥꯏ ꯃꯌꯥꯝ ꯂꯩꯌꯦꯕ
ꯎꯝ
ꯑꯗꯨꯃꯥꯏꯅ ꯑꯗꯨꯃꯥꯏꯅ ꯆꯠꯂꯨꯕ ꯀꯥꯟꯗ ꯑꯩꯉꯣꯟꯗ ꯀꯥꯟꯅꯕ ꯃꯌꯥꯝ ꯐꯪꯉꯤ ꯀꯩꯒꯤꯅꯣ ꯍꯥꯏꯗꯤ ꯃꯤꯅ ꯀꯃꯥꯏꯅ ꯂꯣꯏꯅꯩ ꯃꯤꯅ ꯀꯃꯥꯏꯅ ꯇꯧꯋ ꯑꯗꯒꯤ ꯁꯤꯇꯤꯗ ꯀꯃꯥꯏꯅ ꯇꯧꯋꯤ ꯈꯣꯂꯦꯗꯣ ꯑꯩꯈꯣꯏꯗ ꯀꯣꯂꯦꯖ ꯃꯌꯥꯝ ꯂꯩꯔꯛꯑꯦꯕ
ꯎꯝ
ꯌꯥꯝ ꯅꯨꯡꯉꯥꯏ ꯅꯣꯏꯖꯨ ꯑꯗꯨꯝ ꯅꯣꯏ ꯀꯣꯂꯦꯖ ꯃꯇꯝꯗ ꯆꯠꯊꯣꯛꯑꯁꯨ ꯌꯥꯝ ꯀꯥꯟꯅꯕꯅꯦ ꯍꯥꯏꯗꯤ ꯃꯤꯠꯅꯥ ꯁꯤꯡꯒꯠꯅꯕꯀꯣ
ꯍꯣꯏ ꯑꯗꯨ ꯌꯥꯝꯌꯥꯝꯕ ꯑꯩꯕꯨꯗꯤ ꯑꯗꯨꯃꯥꯏꯅ ꯆꯠꯄ ꯈꯣꯠꯄꯁꯦ ꯌꯥꯝꯗꯤ ꯌꯥꯎꯖꯟꯅꯤꯡꯕ ꯑꯗꯣ ꯀꯩ ꯍꯥꯏꯇꯥꯔꯦ ꯑꯩꯅ ꯂꯩꯔꯤꯕꯁꯤꯅ ꯈꯨꯡꯒꯪ ꯑꯣꯏꯕꯅꯤꯅ ꯍꯥꯏꯗꯤ ꯈꯨꯡꯒꯪꯒꯤ ꯑꯍꯜ ꯂꯃꯟꯁꯤꯡ ꯑꯗꯨꯅ ꯁꯥꯗꯤ ꯃꯤ ꯐꯠꯇꯦ ꯑꯗꯒꯤꯗꯤ ꯈꯨꯗꯣꯡꯊꯤꯕ ꯅꯪꯒꯜꯂꯤ ꯈꯣꯂꯤ ꯑꯗꯨꯒꯨꯝꯕ ꯃꯌꯥꯝ ꯑꯃ ꯂꯩꯕꯅꯤꯅ ꯑꯩꯁꯦ ꯆꯠꯄꯁꯨ ꯌꯥꯗ꯭ꯔꯣ ꯑꯗꯣ ꯑꯌꯥꯝꯕ ꯑ ꯏꯌꯥꯝꯕꯅ ꯆꯠꯂꯨꯕ ꯂꯝꯒꯩꯗꯨꯗ ꯃꯤ ꯂꯩꯍꯧꯔꯤꯕ ꯃꯤꯈꯩꯗꯨꯗꯤ ꯀꯃꯥꯏ ꯀꯃꯥꯏ ꯇꯣꯏ ꯏꯃꯧ ꯄꯥꯎꯕꯕ꯭ꯔ ꯈꯣꯠ ꯄꯨ꯭ꯔꯥ
ꯎ ꯎꯝ ꯄꯨꯅꯦ ꯄꯨꯅꯦꯒꯤ ꯃꯤ ꯌꯥꯝ ꯐꯩ ꯑꯗꯒꯤ ꯑꯗꯨꯝ ꯐꯩꯗ꯭ꯔ ꯃꯤꯁꯤꯡꯁꯦ ꯎꯝ ꯂꯝ ꯂꯝ ꯈꯨꯗꯤꯡꯒꯤ ꯐꯠꯇꯕꯁꯨ ꯑꯗꯨꯝ ꯊꯦꯡꯅꯒꯅꯦꯕ ꯑꯩꯈꯣꯏꯒꯤ ꯑꯩꯈꯣꯏꯒꯤ ꯂꯝꯗꯝ ꯏꯔꯝꯗꯝꯗꯁꯨ ꯑꯗꯨꯝ ꯐꯠꯇꯕ ꯃꯤ ꯑꯗꯨꯝ ꯈꯔ ꯂꯩꯔꯝꯒꯅꯤ ꯑꯗꯨꯝ ꯑꯗꯨꯃꯥꯏꯅ ꯇꯧꯗꯅ ꯑꯩꯅ ꯆꯠꯂꯨꯕ ꯃꯐꯝ ꯃꯐꯝꯗꯨꯒꯤ ꯃꯤ ꯐꯠꯇꯕꯁꯨ ꯑꯗꯨꯝ ꯂꯩꯔꯝꯒꯅꯦꯕ ꯑꯗꯨꯕꯨ ꯑꯩꯅ ꯆꯠꯂꯨꯕꯀꯥꯟꯗ ꯑꯩꯉꯣꯟꯗ ꯐꯠꯇꯕ ꯃꯤꯁꯤꯡꯗꯤ ꯊꯦꯡꯅꯔꯛꯇꯦ ꯑꯗꯨꯝ ꯑꯐꯕ ꯃꯤ ꯉꯥꯛꯇ ꯇ ꯌꯥꯝꯅ ꯍꯥꯏꯗꯤ ꯀꯩꯅꯣ ꯇꯧꯕ ꯐꯖꯅ ꯒꯥꯏꯗꯂꯥꯏꯟ ꯄꯤꯕ ꯈꯣꯠꯄ ꯑꯗꯨꯃꯥꯏꯅ ꯑꯗꯨꯝ ꯇꯧꯕꯤꯌꯨ ꯑꯩꯈꯣꯏꯗ
ꯑꯣ ꯑꯗꯨ ꯏꯌꯥꯝꯕ ꯏꯌꯥꯝꯕꯅ ꯑ ꯆꯠꯂꯨ ꯃꯦꯟ ꯑꯣꯏꯅ ꯆꯠꯂꯨꯕꯗ ꯌꯥꯝꯅ ꯅꯨꯡꯉꯥꯏꯔꯛꯄ ꯂꯝꯁꯦ ꯀꯔꯝꯕ ꯂꯝꯅꯣ ꯑꯣꯏꯒꯦ
ꯃꯦꯟ ꯑꯣꯏꯅ ꯆꯠꯄꯗ ꯅꯨꯡꯉꯥꯏꯕꯁꯦ ꯑꯩꯒꯤ ꯑꯣꯏꯅꯗꯤ ꯃꯨꯝꯕꯥꯏꯁꯤꯅ ꯏꯅꯨꯡ ꯅꯨꯡꯉꯥꯏ
ꯑꯣ ꯃꯨꯝꯕꯥꯏꯗꯗꯤ ꯁꯥꯕꯒꯤ ꯆꯥꯡ
ꯌꯥꯝ ꯁꯥꯏ ꯃꯣꯏꯁꯨ ꯌꯥꯝ ꯁꯥꯏ ꯁꯥꯏ ꯑꯗꯨꯒ ꯃꯣꯏꯁꯨ ꯏꯌꯥꯔ ꯄꯣꯂꯨꯁꯟ ꯊꯣꯛꯑꯦꯕꯀꯣ
ꯑꯥ
ꯑꯗꯨꯃꯥꯏꯅ ꯂꯩꯍꯧꯋꯦ ꯑꯗꯨꯝ ꯑꯗꯨꯒ ꯅꯨꯡꯉꯥꯏꯔꯤꯁꯤꯅ ꯀꯩꯅꯣ ꯍꯥꯏꯗꯤ ꯆꯥꯎꯈꯠꯄ ꯁꯤꯇꯤꯅꯤꯗꯅ ꯄꯣꯠꯇꯨ ꯑꯗꯨꯝ ꯇꯥꯡꯉꯦ ꯃꯣꯏ ꯍꯥꯏꯗꯤ ꯁꯦꯂꯦꯕ꯭ꯔꯤꯇꯤ ꯉꯥꯛꯇ ꯂꯩꯕꯅꯤꯅ
ꯏꯅꯥꯛ ꯈꯨꯟꯕ ꯁꯦꯂꯦꯕꯔꯤꯇꯤ ꯑꯌꯥꯝꯅ ꯑꯗꯨꯃꯥꯏꯅ ꯃꯣꯏꯗ ꯑꯗꯨꯝ ꯂꯩꯅꯤꯅꯀꯣ
ꯑꯗꯨ ꯌꯥꯝꯕ ꯑꯩꯁꯨ ꯃꯄꯥꯟꯂꯣꯝꯗ ꯁꯨꯃꯥꯏꯅ ꯆꯠꯅꯤꯡ ꯈꯣꯠꯅꯤꯡꯕꯒꯤ ꯑꯄꯥꯝꯕꯕꯨꯗꯤ ꯂꯩꯌꯦꯕꯀꯣ ꯑꯗꯨ ꯏꯌꯥꯝꯕ ꯑꯥ ꯄꯥ ꯀꯩꯅꯣ ꯑꯥ ꯐ꯭ꯂꯥꯏꯠꯇ ꯆꯠꯄ ꯇꯥꯔꯒꯗꯤ ꯄꯥꯔꯁꯄꯣꯔꯠ ꯁꯥꯕ ꯈꯣꯠꯄ ꯑꯗꯨꯒꯨꯝꯕ ꯃꯌꯥꯝ ꯂꯩꯗꯅ ꯏꯌꯥꯝꯕ
ꯑꯥ
ꯑꯗꯣ ꯃꯣꯏꯁꯦ ꯀꯃꯥꯏꯅ ꯁꯥꯕ ꯆꯠꯇꯣꯏꯅꯣ ꯑꯗꯣ ꯑꯩꯒꯤ ꯑꯩꯗꯤ ꯑꯗꯨꯒꯤ ꯅꯣꯂꯦꯖꯇꯨ ꯀꯩꯝꯇ ꯂꯩꯇꯦ ꯑꯗꯨꯅ ꯏꯌꯥꯝꯕ ꯑꯝꯇ
ꯑꯥ ꯐ꯭ꯂꯥꯏꯠꯇ ꯆꯠꯄꯁꯦ ꯅꯪ ꯄꯥꯁꯄꯣꯔꯠ ꯌꯥꯎꯗ꯭ꯔꯁꯨ ꯆꯠꯄ ꯌꯥꯏꯌꯦꯕ ꯀꯣ ꯑ ꯄꯥꯁꯄꯣꯠꯁꯤꯗꯤ ꯑꯩꯈꯣꯏ ꯁꯤꯇꯤꯖꯦꯟ ꯍꯥꯏꯕꯒꯤ ꯇꯥꯛꯄꯅꯦꯕ ꯀꯩꯒꯨꯝꯕ ꯅꯪꯅ ꯑꯇꯣꯞꯄ ꯑꯦꯕꯣꯔꯗ ꯇ ꯍꯥꯏꯔꯗꯤ ꯐꯣꯔꯦꯟ ꯀꯟꯇ꯭ꯔꯤꯒꯨꯝꯕꯗ ꯆꯠꯄ ꯀꯥꯟꯗ ꯑꯣꯏꯔꯒꯗꯤ ꯄꯥꯁꯄꯣꯔꯠ ꯀꯝꯄꯜꯁꯔꯤ ꯑꯣꯏꯕ ꯑꯗꯨꯒ ꯏꯟꯗꯤꯌꯥꯒꯤ ꯃꯅꯨꯡꯗ ꯑꯣꯏꯔꯀꯥꯟꯗꯗꯤ ꯄꯥꯁꯄꯣꯔꯠ ꯌꯥꯎꯗ꯭ꯔꯁꯨ ꯅꯪꯅ ꯑꯇꯣꯞꯄ ꯗꯣꯃꯦꯁꯇꯤꯛ ꯃꯐꯝ ꯍꯥꯏꯗꯤ ꯑꯩꯈꯣꯏꯅ ꯏꯟꯗꯤꯌꯥꯒꯤ ꯄꯥꯏꯒꯗꯕ ꯃꯐꯝꯗ ꯏꯟꯇꯔꯅꯦꯁꯅꯦꯜ ꯅꯠꯇꯕꯤꯗ ꯗꯣꯃꯦꯁꯇꯤꯛ ꯐ꯭ꯂꯥꯏꯠꯇꯗꯤ ꯅꯪꯒꯤ ꯄꯥꯁꯄꯣꯔꯠ ꯌꯥꯎꯗ꯭ꯔꯁꯨ ꯌꯥꯏꯕ
ꯎꯝ
ꯑꯗꯨꯗꯨꯅ ꯀꯩꯅꯣ ꯇꯧꯅꯤ ꯍꯥꯏꯔ ꯀꯥꯟꯗ ꯅꯪ ꯉꯁꯥꯏꯒꯤ ꯑꯥꯗꯥꯔꯗꯣ ꯑꯗꯨꯗꯣ ꯄꯥꯏꯔꯗꯤ ꯑꯗꯨꯝ ꯌꯥꯔꯦꯕ ꯄꯥꯏꯕ ꯈꯣꯠꯄꯁꯦ ꯑꯗꯣ ꯄꯥꯥꯁꯄꯣꯔꯠ ꯇꯥꯟꯊꯣꯛꯄꯁꯦ ꯅꯪꯁꯦ ꯀꯃꯥꯏꯅ ꯇꯧꯅꯤ ꯍꯥꯏꯔ ꯀꯥꯟꯗ ꯑꯦꯄꯣꯏꯟꯃꯦꯟ ꯑꯍꯥꯟꯕ ꯂꯧꯗꯣꯏꯅꯦꯕ ꯑ ꯑꯦꯄꯣꯏꯟꯃꯦꯟ ꯂꯧꯔꯀꯥꯟꯗ ꯑꯦꯄꯣꯏꯟꯃꯦꯟꯗꯨꯒꯤ ꯃꯇꯨꯡ ꯏꯟꯅ ꯅꯪꯅ ꯂꯩꯔꯤꯕ ꯂꯝꯗꯣ ꯑꯗꯨꯗꯨꯒꯤ ꯗꯤꯁꯇ꯭ꯔꯤꯛꯇꯨꯒꯤ ꯃꯅꯥꯛ ꯅꯛꯄ ꯑꯦꯛꯖꯥꯝꯄꯜ ꯅꯪꯁꯦ ꯊꯧꯕꯥꯜ ꯗꯤꯁꯇ꯭ꯔꯤꯛ ꯑꯣꯏꯔꯗꯤ ꯊꯧꯕꯥꯜ ꯗꯤꯁꯇ꯭ꯔꯤꯛꯀꯤ ꯑꯣꯏꯅꯗꯤ ꯀꯛꯆꯤꯡꯒꯨꯝꯕꯗ ꯂꯩꯒꯟꯕꯅꯦꯕ ꯀꯛꯆꯤꯡꯒꯨꯝꯕ ꯑꯗꯒꯤ ꯏꯝꯐꯥꯜꯒꯨꯝꯕ ꯅꯪꯅ ꯂꯧꯅꯤꯡꯕ ꯃꯐꯝꯗ ꯂꯣꯏ ꯂꯧꯕ ꯌꯥꯏꯀꯣ ꯑꯦꯄꯣꯏꯟꯃꯦꯟꯗꯤ ꯍꯥꯏꯗꯤ ꯏꯝꯐꯥꯜꯗ ꯑꯦꯄꯣꯏꯟꯃꯦꯟ ꯇꯧꯒꯦꯁꯨ ꯌꯥꯏ ꯑꯗꯒꯤ ꯊꯧꯕꯥꯜꯗ ꯇꯧꯒꯦꯁꯨ ꯌꯥꯏ ꯑꯗꯨꯕꯨ ꯅꯪꯅ ꯆꯠꯄ ꯅꯨꯡꯉꯥꯏꯒꯗꯕ ꯅꯣꯏ ꯑꯗꯣꯝꯗꯤ ꯀꯛꯆꯤꯡ ꯂꯣꯝ ꯅꯛꯄꯅꯤꯅ ꯀꯛꯆꯤꯡ ꯂꯣꯝꯗ ꯆꯠꯄꯅ ꯍꯦꯟꯅ ꯐꯩꯗꯅ
ꯑꯥ
ꯑꯗꯨꯒꯤ ꯀꯛꯆꯤꯡꯗ ꯑꯦꯄꯣꯏꯟꯃꯦꯟꯗꯨ ꯂꯧꯔꯒ ꯑꯗꯨꯃꯥꯏꯅ ꯆꯠꯄꯁꯨ ꯌꯥꯏ ꯅꯣꯏꯅ ꯑꯗꯨꯃꯥꯏꯅ ꯑꯦꯄꯣꯏꯟꯃꯦꯟ ꯂꯧꯔꯅꯤ ꯑꯗꯨꯒ ꯐꯣꯇꯣ ꯀꯥꯞꯄꯣꯅꯤ ꯑꯗꯨꯒ ꯑꯗꯨꯝ ꯄꯩꯁꯥ ꯄꯤꯔꯝꯃ ꯂꯣꯏꯗꯣꯏꯅꯦꯕ ꯄꯩꯁꯥ ꯅꯪ ꯍꯥꯟꯅ ꯄꯩꯁꯥ ꯊꯤꯒ꯭ꯔꯗꯣꯏꯅꯦ ꯑꯣꯟꯂꯥꯏꯟꯗ ꯑꯗꯨꯃꯥꯏꯅ ꯇꯧꯔꯒ
ꯑ ꯑꯗꯨ ꯏꯌꯥꯝꯕ ꯎꯝ ꯑ ꯀꯩ ꯍꯥ ꯇꯥꯔꯦ ꯎꯝ ꯑꯁꯤ ꯑꯥ ꯐ꯭ꯂꯥꯏꯠꯀꯤ ꯇꯤꯛꯀꯦꯠ ꯀꯛꯄꯒꯤꯖꯦ ꯃꯣꯏ ꯃꯣꯏꯒꯤꯖꯦ ꯑꯩꯅ ꯍꯥꯏꯐꯦꯠ ꯇꯥꯖꯕꯗ ꯑꯥ ꯅꯛ ꯑ ꯅꯛꯏꯉꯩꯇ ꯀꯛꯄꯁꯤꯅ ꯑ ꯄꯩꯁꯥꯁꯦ ꯍꯦꯛꯇ ꯌꯥꯝꯃꯦ ꯍꯥꯏꯕ ꯑꯗꯩ ꯂꯥꯞꯄꯤꯀꯟꯕꯗ ꯑꯩꯅ ꯆꯠꯀꯗꯕ ꯃꯇꯝꯁꯦ ꯂꯥꯝꯃꯤ ꯉꯩꯗꯅ ꯄꯩꯁꯥꯁꯦ ꯈꯤꯇꯪꯇ ꯑꯣꯏꯁꯨ ꯇꯥꯟꯅꯕ ꯁꯤ ꯀꯃꯥꯏꯅ ꯇꯧꯏꯖꯥ ꯃꯣꯏ ꯇꯤꯀꯦꯠ ꯔꯦꯠꯁꯦ ꯃꯥꯟꯅꯗ꯭ꯔꯤꯖꯤꯕꯣ
ꯁꯤꯖꯦ ꯀꯔꯕꯥ ꯍꯥꯏꯕ ꯇꯥꯔꯦꯅꯦ ꯃꯤꯒꯤ ꯕꯤꯖꯤꯅꯦꯁꯅꯦ ꯀꯩꯒꯤꯅꯣ ꯍꯥꯏꯗꯤ ꯑꯥ ꯃꯣꯏꯖꯨ ꯈꯪꯉꯦꯕ ꯑꯩꯈꯣꯏꯅ ꯐ꯭ꯂꯥꯏꯠ ꯑꯃ ꯄꯥꯏꯕ ꯀꯥꯟꯗ ꯃꯤ ꯇꯣꯡꯗꯕ ꯑꯗꯨꯝ ꯌꯥꯎꯋꯦꯕ
ꯎꯝ
ꯑꯗꯨ ꯇꯣꯡꯗꯕ ꯌꯥꯎꯔꯤꯖꯦ ꯑꯥ ꯃꯣꯏꯒꯤꯗꯤ ꯄꯩꯁꯥ ꯃꯥꯡꯗꯣꯏꯅꯦꯕ
ꯎꯝ
ꯑꯃꯥꯏꯟ ꯇꯧꯗꯅ ꯑꯈꯣꯏꯅ ꯐ꯭ꯂꯥꯏꯠ ꯇꯤꯀꯦꯠ ꯇꯥꯡꯈꯠꯄ ꯃꯇꯝꯖꯦ ꯀꯔꯝ ꯀꯥꯟꯗꯅꯣ ꯍꯥꯏꯔ ꯀꯥꯟꯗ ꯍꯔꯥꯎ ꯀꯨꯝꯍꯩꯒꯨꯝꯕ ꯈ꯭ꯔꯤꯁꯃꯥꯁ ꯃꯠ ꯇꯝ ꯌꯨꯝ ꯊꯣꯛꯅꯕ ꯃꯇꯝꯖꯦ ꯃꯤꯅ ꯌꯥꯝꯅ ꯌꯨꯝ ꯊꯣꯛꯅꯒꯗꯕ ꯃꯇꯝꯖꯤꯗ ꯇꯤꯛꯀꯦꯠꯁꯦ ꯇꯥꯡꯈꯠꯂꯛꯀꯅꯦꯕ
ꯎꯝ
ꯑꯗꯨꯃꯥꯏꯅ ꯇꯧꯗꯥꯅ ꯑꯗꯨꯀꯥꯟꯗꯥ ꯇꯤꯀꯦꯠ ꯇꯥꯡꯕꯅꯤ ꯑꯗꯨꯒꯥ ꯑꯗꯨꯒꯤ ꯊꯥ ꯑꯃꯥ ꯋꯥꯠꯂꯤꯡꯒꯨꯝꯕ ꯊꯥ ꯑꯅꯤ ꯋꯥꯠꯂꯤꯉꯩꯗ ꯇꯤꯀꯦꯠ ꯀꯛꯅꯧ ꯍꯥꯏꯁꯤꯅ ꯀꯩꯒꯤꯅꯣ ꯍꯥꯏꯔꯀꯥꯟꯗꯥ ꯊꯥ ꯑꯅꯤꯒꯤ ꯃꯃꯥꯡꯗꯗꯤ ꯍꯔꯥꯎ ꯀꯨꯝꯍꯩ ꯂꯥꯛꯇꯕ ꯅꯠꯇ꯭ꯔꯒ ꯃꯤ ꯊꯣꯛꯑꯣꯏꯗꯕ ꯕ ꯑꯣꯏꯔꯒꯗꯤ ꯃꯣꯏꯁꯦ ꯍꯣꯡꯗꯔꯛꯀꯅꯤꯕ ꯇꯤꯀꯦꯠꯁꯦ
ꯎꯝ
ꯃꯤꯗꯣ ꯍꯥꯏꯗꯤ ꯃꯤꯗꯣ ꯌꯥꯝ ꯇꯣꯡꯉꯣꯏꯗꯕ ꯑꯣꯏꯔꯅꯤ ꯃꯤꯗꯣ ꯌꯥꯝ ꯇꯣꯡꯉꯣꯏꯗꯕ ꯑꯣꯏꯔꯒꯗꯤ ꯇꯤꯀꯦꯠ ꯃꯃꯟꯖꯦ ꯍꯣꯡꯗꯗꯣꯏꯅꯦꯕ ꯀꯩꯒꯤꯅꯣ ꯍꯥꯏꯔꯗꯤ ꯇꯤꯀꯦꯠ ꯃꯃꯟ ꯍꯣꯡꯗ꯭ꯔꯗꯗꯤ ꯃꯤꯗꯨꯅ ꯐ꯭ꯂꯥꯏꯠ ꯁꯦ ꯀꯛꯅꯤꯡꯉꯣꯏꯗꯣꯏꯅꯦꯕ ꯑꯥꯏꯁ ꯃꯣꯏ ꯐ꯭ꯂꯥꯏꯠꯇꯤ ꯇꯤꯀꯦꯠ ꯌꯥꯝ ꯇꯥꯡꯉꯦ ꯑꯗꯨꯅ ꯇꯣꯡꯅꯤꯡꯗꯦ ꯈꯣꯠꯇꯦ ꯑꯗꯨꯃꯥꯏ ꯍꯥꯏꯔꯛꯀꯥꯅꯤꯅ ꯇꯤꯀꯦꯠ ꯃꯥꯃꯟꯖꯦ ꯍꯣꯡꯗꯗꯣꯏꯅꯦꯕ ꯃꯣꯏꯅ ꯃꯤ ꯇꯣꯡꯉꯛꯅꯕ ꯑꯗꯨꯒ ꯍꯔꯥꯎ ꯀꯨꯝꯃꯩꯒꯨꯝꯕ ꯃꯤ ꯃꯄꯥꯟꯗ ꯂꯩꯕꯖꯤꯡꯅ ꯃꯌꯨꯝꯗ ꯍꯜꯂꯝꯗꯥꯏꯗ ꯃꯣꯏꯖꯨ ꯈꯪꯉꯦꯕ ꯁꯤꯒꯨꯝꯕ ꯃꯤꯖꯤꯡꯖꯤꯅ ꯑꯃꯨꯛ ꯇꯤꯀꯦꯠꯁꯦ ꯁꯤꯒꯨꯝꯕ ꯀꯥꯟꯁꯤꯗ ꯇꯦꯀꯦꯠꯁꯦ ꯇꯥꯡꯈꯠꯂꯛꯀꯅꯦꯕ ꯀꯩꯒꯤꯅꯣ ꯍꯥꯏꯕꯗꯤ ꯃꯤ ꯇꯣꯡꯗꯣꯔꯦ ꯈꯪꯕꯒꯤ ꯃꯤ ꯇꯣꯡꯉꯝꯗꯥꯏꯗꯨꯗꯥ ꯇꯤꯀꯦꯠꯁꯦ ꯃꯃꯜ ꯋꯥꯡꯅ ꯌꯣꯟꯁꯤꯟꯗꯣꯏꯅꯦꯕ ꯃꯣꯏꯅ ꯑꯗꯨꯃꯥꯏꯟ ꯇꯧꯗꯥꯅ ꯃꯣꯏꯖꯨ ꯁꯥꯟꯅꯔꯤꯅꯦꯕ ꯃꯣꯏꯁꯨ ꯀꯔꯕꯥꯔ ꯇꯧꯕꯅꯤꯅ ꯃꯣꯏꯁꯨ ꯄ꯭ꯔꯣꯐꯤꯠ ꯁꯦꯝꯃꯤꯅꯦꯕ ꯑꯃꯨꯛꯅꯥ ꯑꯃꯨꯛ ꯅꯦꯝꯍꯟꯕ ꯑꯃꯨꯛꯅ ꯑꯃꯨꯛ ꯋꯥꯡꯍꯟꯕ ꯑꯗꯨꯃꯥꯏꯅ